ꯍꯜꯂꯣ
ꯑꯣ ꯍꯜꯂꯣ
ꯇꯥꯔꯕꯣ
ꯍꯣꯏ ꯇꯥꯏꯑꯦ ꯀꯩꯗꯧꯔꯤꯅꯣ
ꯇꯥꯔꯕ꯭ꯔꯣ
ꯍꯣꯏ ꯇꯥꯏ ꯇꯥꯗ꯭ꯔꯣ ꯍꯜꯂꯣ ꯑꯗꯤ ꯇꯥꯏꯑꯌꯦ ꯇꯥꯗꯕ꯭ꯔꯥ
ꯅꯪꯒꯤ ꯅ ꯈꯣꯟ ꯇꯥꯗꯦ
ꯑꯅ ꯈꯅꯤ ꯇꯔꯦ
ꯑꯗꯨꯃꯥꯏꯅ ꯑꯣꯏꯁꯅꯨꯀꯣ
ꯍꯣꯏ ꯑꯣꯏꯁꯅꯨ ꯑꯗꯨꯝ ꯇꯧꯁꯦ ꯇꯥꯕ꯭ꯔꯥ ꯑꯣ ꯑꯩ ꯅꯈꯣꯟ ꯑꯗꯨꯝ ꯇꯥꯌꯦ
ꯀꯩꯗꯧꯔꯤꯅꯣ
ꯐꯝꯃꯒ ꯂꯩꯗ
ꯆꯁꯤꯤꯇꯥꯕ꯭ꯔ
ꯆꯥꯛ ꯆꯥꯈ꯭ꯔꯦ ꯅꯪꯗꯤ ꯆꯥꯔꯕꯣ
ꯆꯦ ꯆꯥꯈ꯭ꯔꯦ
ꯀꯔꯤ ꯏꯟꯁꯥꯟ ꯆꯑꯒꯦ
ꯉꯁꯤ ꯑꯂꯨꯒ ꯌꯟꯆꯥꯛ ꯃꯔꯨ
ꯑꯥꯎ ꯕꯅꯤ ꯁꯥꯡꯅꯤꯅꯦ
ꯍꯣꯏ ꯍꯥꯎꯗꯤ ꯍꯋꯣꯏ
ꯎꯝ ꯌꯥꯝ ꯆꯥꯔꯝꯅꯤꯅ ꯑꯩꯁꯨ ꯑꯩꯒꯤꯗꯤꯁꯤ ꯗꯁ ꯀꯨꯠꯅꯦ ꯉꯥ ꯑꯌꯥꯏꯕꯅꯦ ꯇꯧꯋꯦ
ꯅꯪꯒꯤꯅ ꯍꯦꯟꯅ ꯍꯥꯎꯅꯤꯍꯦ
ꯑꯦ ꯈꯪꯗꯦꯗ ꯑꯅꯤ ꯑꯃ ꯍꯥꯎꯋꯤ
ꯅꯪꯒꯤꯅ ꯍꯦꯜꯂꯦ ꯉꯁꯤꯗꯤ
ꯅꯨꯡꯉꯥꯏꯌꯦꯀꯣ
ꯍꯣꯏ ꯅꯨꯡꯉꯥꯏꯔꯤꯌꯦ ꯅꯣꯏꯁꯨ ꯅꯨꯡꯉꯥꯏꯕ꯭ꯔꯣ
ꯅꯨꯡꯉꯥꯏ
ꯅꯨꯡꯉꯥꯏꯊꯣꯛꯆꯩ
ꯎꯝ ꯃꯥꯅꯦ ꯃꯥꯅꯦ ꯃꯥꯅꯦ ꯅꯣꯡ ꯆꯨꯕ ꯅꯣꯏ ꯅꯣꯏ ꯃꯐꯝꯗꯗꯤ
ꯅꯨꯡ ꯆꯨꯗꯦ ꯅꯨꯡ ꯁꯥ ꯁꯥꯕꯅ
ꯑꯣ ꯑꯩꯈꯣꯏꯗꯗꯤ ꯍꯧꯖꯤꯛ ꯅꯣꯡ ꯆꯨꯕ ꯂꯩꯅꯦ
ꯑꯣ ꯅꯨꯡ ꯆꯨꯕꯗꯦꯅꯦ ꯅꯨꯡꯕꯨ ꯉꯥꯏꯕꯅꯦ ꯑꯗꯣ ꯅꯨꯡꯗꯤ ꯁꯨꯝ ꯂꯥꯛ ꯂꯥꯛꯇꯦ
ꯑꯥ ꯂꯥꯛꯑ ꯀꯟꯅ ꯈꯨꯔꯨꯝꯃꯨ
ꯍꯣꯏ ꯈꯨꯔꯨꯝꯒꯦ
ꯎꯝ
ꯅꯪꯕꯨ ꯉꯥꯏꯕꯅꯤ
ꯎꯝ
ꯅꯪꯕꯨ ꯁꯨꯡꯉꯥꯏꯕ ꯅꯣꯡꯕꯨ ꯁꯨꯡꯉꯥꯏꯕ
ꯅꯥ ꯀꯟꯅ ꯈꯨꯔꯨꯝꯃ ꯅꯣꯡ ꯅꯣꯡ ꯂꯥꯛꯀꯅꯤ
ꯍꯣꯏ ꯅꯨꯡ ꯂꯥꯛꯇꯕꯅꯤꯅ ꯋꯥꯏ ꯁꯥꯕꯅ
ꯎꯝ
ꯅꯣꯡ ꯆꯨꯔꯤꯗꯤ ꯈꯔꯗꯤ ꯅꯨꯡꯉꯥꯏꯕ
ꯎꯝ ꯑꯩꯈꯣꯏ ꯁꯤꯗꯗꯤ ꯏꯪꯉꯦ ꯌꯥꯝ ꯁꯥꯕ ꯅꯠꯇꯦ
ꯑꯣ ꯀꯔꯤꯨꯝꯐꯝꯗ ꯂꯩꯕ꯭ꯔꯥ
ꯆꯤꯡꯗ
ꯑꯥ ꯆꯦꯡꯗꯨꯅ ꯅꯨꯡꯉꯥꯏꯕꯅꯦ
ꯎꯝ ꯎꯅꯨꯡꯥꯏ ꯏꯉꯒ
ꯁꯤ ꯍꯣꯏ ꯐ꯭ꯔꯦꯁ ꯇꯧꯔꯒ ꯅꯨꯡꯉꯥꯏꯕꯅꯦ ꯆꯤꯡꯗ
ꯎꯝ ꯇꯨꯔꯦꯟ ꯃꯈꯣꯟꯅꯦ ꯇꯥꯕꯗꯀꯣ ꯅꯨꯡꯉꯥꯏ ꯇꯨꯔꯦꯟ ꯃꯈꯣꯟ ꯑꯗꯨꯗ ꯇꯥꯕꯗ ꯌꯥꯝ ꯅꯨꯡꯉꯥꯏꯌꯦꯕ
ꯍꯣꯏ ꯍꯣꯏ
ꯎꯝ
ꯆꯤꯡꯗ ꯂꯥꯎ ꯁꯨꯕ꯭ꯔꯥ
ꯍꯦ ꯏꯂꯕ ꯁꯨ ꯗ
ꯅꯨꯡꯉꯥꯏꯍꯦ ꯑꯗꯨꯗꯤ
ꯎꯝ
ꯌꯥꯝ ꯅꯨꯡꯉꯥꯏꯕ ꯏꯃꯨꯡ ꯑꯣꯏꯔꯝꯒꯅꯤ
ꯅꯠꯇꯦ꯫
ꯆꯤꯡꯗ ꯂꯩꯔꯒ ꯂꯧ ꯁꯨꯗ꯭ꯔꯗꯤ꯫ ꯀꯔꯤ ꯀꯔꯝꯃꯥꯏꯅ ꯆꯥꯅꯤ ꯅꯨꯡꯉꯥꯏꯇ꯭ꯔꯗꯤ꯫
ꯀꯔꯤ ꯍꯥꯏꯅꯤꯉꯥꯏꯅꯣ ꯈꯪꯗꯦꯗ꯫
ꯌꯥꯝ ꯅꯨꯡꯉꯥꯏꯕ ꯏꯃꯨꯡ ꯑꯣꯏꯔꯝꯒꯅꯤ ꯅꯆꯤꯟ ꯅꯆꯤꯟ ꯅꯅꯥꯎ ꯀꯌꯥ ꯁꯨꯕ꯭ꯔꯥ?
ꯑꯩꯈꯣꯏꯗꯤ ꯏꯆꯤꯟ ꯏꯅꯥꯎ ꯑꯃ ꯑꯩꯒ ꯏꯅꯥꯎꯄꯥ ꯑꯃ ꯅꯨꯄꯥ ꯑꯅꯤ꯫
ꯑ ꯅꯨꯄꯤꯗꯤ ꯊꯤꯈ꯭ꯔꯕ꯭ꯔꯣ?
ꯅꯨꯄꯤ ꯊꯤꯗ꯭ꯔꯤ? ꯑꯉꯥꯡ ꯑꯣꯏꯔꯤ꯫
ꯑ
ꯍꯧꯖꯤꯛ ꯅꯨꯄꯤ ꯊꯤꯕ ꯌꯥꯗꯦ꯫
ꯊꯤꯔꯁꯤꯔ ꯏꯕꯥꯅꯤ
ꯉꯜꯂꯤ꯫
ꯉꯜꯂꯤ꯫
ꯉꯥꯜꯂꯦ ꯉꯥꯜꯂꯦ ꯍꯥꯏꯔꯒ
ꯑ ꯉꯜꯂꯦ ꯑꯦ-ꯉꯜꯂꯦ-ꯉꯜꯂꯦ ꯍꯥꯏꯔꯒ ꯀꯔꯤ ꯍꯥꯏꯕ?
ꯉꯜꯂꯦ-ꯉꯥꯜꯂꯦ ꯍꯥꯏꯔꯒ ꯃꯇꯝ ꯂꯩꯇ꯭ꯔꯅꯤ ꯂꯩ
ꯎꯝ ꯑꯦ ꯃꯇꯝꯗꯤ ꯍꯧꯖꯤꯛ ꯐꯥꯎꯗꯤ ꯂꯩꯗꯤ-ꯂꯩꯔꯤꯗ꯫ ꯃꯇꯝꯗꯤ ꯍꯧꯖꯤꯛ ꯐꯥꯎꯗꯤ ꯂꯩꯔꯤ꯫
ꯅꯨꯄꯤ ꯊꯤꯕ ꯍꯥꯏꯕꯁꯦ ꯅꯨꯄꯥꯁꯨ ꯅꯨꯄꯤꯁꯨ ꯃꯇꯝ ꯂꯩꯕꯅꯦ꯫
ꯃꯥꯅꯦ-ꯃꯥꯅꯦ-ꯃꯥꯅꯦ ꯅꯪꯗꯤ?
ꯌꯥꯝ ꯍꯣꯠꯅꯔꯦ ꯀꯟꯅ꯫
ꯁꯤ꯫ ꯊꯤꯈ꯭ꯔꯣ ꯊꯤꯅꯤꯡꯉꯥꯏ ꯇꯧꯉ꯭ꯔꯣ꯫
ꯍꯣꯏ ꯑꯩ ꯌꯥꯝ ꯀꯟꯅ ꯊꯤꯔꯑꯦ ꯅꯨꯄꯥ ꯊꯤꯕ ꯐꯪꯗꯦ꯫
ꯐꯪꯒꯅꯤ ꯐꯪꯒꯅꯤ ꯈꯨꯔꯨꯝꯃꯣ ꯑꯗꯨꯁꯨ ꯂꯥꯏ ꯈꯨꯔꯨꯝꯕꯗꯤ ꯐꯪꯒꯅꯤ꯫
ꯂꯥꯏꯁꯨ ꯀꯟꯅ ꯈꯨꯔꯨꯝꯃꯒ ꯂꯩꯕꯅꯦ꯫ ꯁꯨꯞꯐꯪ-ꯐꯪ
ꯑꯣ ꯐꯪꯗꯕꯗꯨꯗꯤ ꯏꯁꯣꯔꯅ ꯑꯣꯏꯔꯝꯃꯅꯤ꯫
ꯁꯛ ꯊꯤꯃꯟꯕꯒꯤꯔ ꯀꯔꯤꯔꯥ ꯍꯥꯏꯅ ꯈꯥꯟꯕꯅꯦ ꯋꯥꯛ ꯈꯥꯟꯁꯦ ꯖꯥꯠ-ꯖꯥꯠ
ꯑꯗꯨꯒꯤ ꯑꯣꯏꯔꯝꯃꯣꯏ ꯃꯇꯝ ꯆꯥꯅ ꯂꯥꯛꯀꯅꯤꯗ꯫
ꯀꯔꯤꯒꯤꯔ-ꯀꯔꯤꯒꯤꯔ ꯍꯥꯏꯅ ꯋꯥꯈꯜꯁꯦ ꯅꯨꯡꯉꯥꯏꯇꯕꯁꯨ ꯐꯥꯎꯋꯦ ꯃꯨꯛ ꯈꯜꯂꯒ ꯑꯗꯨꯃꯥꯏ ꯂꯩꯕꯁꯨ ꯅꯨꯡꯉꯥꯏꯌꯦ ꯍꯥꯏꯅꯁꯨ ꯈꯜꯂꯦ꯫
ꯎꯝ ꯑꯁ ꯑꯩ ꯃꯇꯝ ꯆꯥꯅ ꯂꯥꯛꯀꯅꯤ ꯅꯪ ꯋꯥꯔꯧ ꯅꯤꯡꯉꯥꯏ ꯂꯩꯇꯦ ꯑꯗꯨꯒꯨꯝꯕꯗꯣ꯫
ꯌꯨꯝ ꯄꯥꯟꯅꯤꯡꯉꯥꯏ ꯉꯥꯏꯕꯗ ꯌꯥꯝ ꯋꯥꯔꯦ꯫
ꯍꯝ ꯀꯔꯤꯒꯤ ꯋꯥꯅꯤꯉꯥꯏ ꯂꯩꯕ꯭ꯔꯅꯦ? ꯀꯔꯤ ꯋꯥꯅꯤꯡꯉꯥꯏꯔꯅꯦ ꯃꯇꯝ ꯆꯥꯅ ꯂꯥꯛꯀꯗꯕꯗꯨꯕꯨ꯫ ꯋꯥꯗꯦ ꯋꯥꯅꯤꯡꯉꯥꯏꯁꯨ ꯂꯩꯇꯦꯅ꯫
ꯐꯉꯤ ꯇꯧꯕꯅꯤꯗ꯫
ꯑꯗꯨ ꯃꯇꯝ ꯆꯥꯅ ꯂꯥꯛꯀꯅꯤ ꯅꯪꯁꯨ ꯉꯥꯏꯌꯣꯀꯣ꯫
ꯍꯣꯏꯏ ꯉꯥꯏꯕ ꯇꯥꯔꯦ꯫
ꯑꯗꯨꯟꯅꯉꯣ꯫
ꯐꯖꯅꯉꯥꯏꯒꯤ ꯐꯥꯕ ꯅꯨꯄꯥ ꯂꯥꯛꯀꯗ꯭ꯔꯥ ꯍꯥꯏꯅ꯫
ꯎꯝ ꯂꯥꯛꯀꯅꯤ ꯂꯥꯛꯀꯅꯤ꯫
ꯅꯨꯄꯤ ꯀꯣꯏꯕꯗꯤ ꯂꯩꯕ꯭ꯔꯣ꯫
ꯑꯩꯈꯣꯏꯔꯣ꯫
ꯀꯣꯏꯕꯗꯤ ꯂꯩꯕ꯭ꯔꯥ ꯍꯥꯏꯕ꯫
ꯍꯧꯖꯤꯛꯔꯣ ꯍꯟꯗꯛ ꯀꯣꯏꯅꯤꯡꯉꯥꯏ ꯃꯇꯝ ꯂꯩꯇꯦ ꯑꯩ꯫
ꯀꯔꯤꯒꯤꯔꯣ꯫
ꯊꯕꯛ ꯌꯥꯝꯕ꯫ ꯎꯝ ꯊꯕꯛ ꯌꯥꯝ ꯆꯤꯜꯂꯦ ꯍꯟꯗꯛ꯫
ꯊꯕꯛ ꯆꯤꯟꯕꯅ ꯐꯣꯟꯁꯨ ꯇꯧꯕ ꯁꯥꯡꯗꯕ ꯑꯣꯏꯔꯝꯒꯅꯤ ꯑꯗꯨꯗꯤ꯫
ꯎꯝ ꯃꯥꯅꯦ꯫ ꯍ ꯏꯔ ꯍꯟꯀꯤ ꯏꯔꯥꯡꯁꯨꯦ꯫ ꯌꯥꯗ꯭ꯔꯦ꯫
ꯉꯥꯏꯌꯣ ꯅꯪꯗꯣ ꯅꯪꯁꯨ꯫
ꯎꯝ ꯃꯇꯝ ꯆꯥꯅ ꯂꯥꯛꯀꯅꯤꯗ꯫
ꯍꯣꯏ꯫ ꯃꯇꯝ ꯉꯥꯏꯕ ꯇꯥꯔꯦ꯫
ꯃꯥꯅꯦ ꯃꯥꯅꯦ꯫
ꯅꯨꯡꯉꯥꯏ ꯅꯨꯡꯉꯥꯏꯔꯤꯁꯦ꯫
ꯎꯝ ꯎꯝ꯫ ꯑꯗꯣ ꯅꯣꯏ ꯃꯐꯝꯗ ꯀꯥꯡ ꯌꯥꯝꯕ ꯃꯥꯜꯂꯦꯀꯣ
ꯀꯥꯡ ꯂꯩꯗꯤꯍꯦ
ꯎꯝ
ꯅꯪ ꯎꯕ꯭ꯔꯥꯅꯦ
ꯎꯝ ꯎꯕ ꯅꯠꯇꯕ ꯌꯩꯕꯒꯤ ꯃꯈꯣꯟ ꯇꯥꯕ
ꯑꯣꯏꯔꯝꯒꯅꯤ
ꯑꯔꯤꯕ ꯃꯐꯝꯗꯨꯗꯤ ꯀꯥꯡ ꯂꯩꯇꯦ ꯍꯧꯖꯤꯛ
ꯀꯥꯡꯥꯡ ꯌꯥꯝꯅ ꯍꯥꯊꯣꯛꯈ꯭ꯔꯦ ꯍꯧꯖꯤꯛꯇꯤ ꯂꯥꯛꯇ꯭ꯔꯦ ꯀꯤꯕ ꯑꯣꯏꯔꯝꯒꯅꯤ
ꯑꯗꯨꯗ ꯐꯖꯅ ꯊꯝꯃꯒ ꯇꯥꯎꯔꯒ ꯆꯥ ꯑꯃꯨꯒ
ꯀꯥꯞꯊꯣꯛꯀꯦ ꯍꯥꯏꯅ ꯇꯧꯕꯅꯦ ꯑꯗꯣ ꯍꯟꯗꯛꯇꯤ ꯂꯥꯛꯇ꯭ꯔꯦ ꯈꯤꯕ ꯑꯣꯏꯔꯝ
ꯑꯣ ꯑ ꯗ ꯀꯥꯡ ꯃꯌꯥꯝꯁꯨ ꯌꯥꯝ ꯍꯩꯈ꯭ꯔꯦꯅꯦꯀꯣ
ꯎꯝ ꯁꯤꯡꯕꯅꯥ ꯁꯤꯡꯕꯅꯥ ꯁꯤꯡꯕꯅꯥ
ꯌꯥꯝ ꯍꯩꯔꯦ ꯀꯥꯡ ꯃꯌꯥꯝꯁꯦ
ꯄꯨꯡ ꯀꯌꯥꯗ ꯇꯨꯝꯕ꯭ꯔꯥ ꯄꯨꯡ ꯀꯌꯥ ꯑꯗꯨꯒ ꯄꯨꯡ ꯀꯌꯥꯗ ꯍꯧꯒꯠꯄ꯭ꯔꯥ ꯅꯪꯗꯤ
ꯍꯟꯗꯛ ꯕꯣꯜ ꯌꯦꯡꯅꯦꯅ ꯇꯥꯏꯃꯤꯡ ꯍꯥꯏꯕ ꯉꯝꯗꯦ
ꯑꯗꯨ ꯈꯛꯇꯅꯦ ꯅꯨꯄꯥꯁꯤꯡꯁꯦ
ꯍꯟꯗꯛ ꯕꯣꯜ ꯌꯦꯡꯕꯅꯤꯅ ꯕꯣꯜ ꯃꯇꯝꯅꯤꯅꯦꯅ ꯑꯁꯤꯒꯨꯝꯕꯗ ꯋꯥꯔꯜ ꯀꯞꯇ ꯆꯍꯤ ꯃꯔꯤ ꯆꯍꯤ ꯃꯔꯤꯒꯤ ꯃꯇꯨꯡꯗ ꯂꯥꯛꯄ ꯃꯅꯤꯅꯥ
ꯎꯝ ꯌꯦꯡꯉꯣ ꯌꯦꯡꯉꯣ ꯐꯖꯅ ꯌꯦꯡꯊꯣꯛꯑꯣ
ꯌꯦꯡꯒꯗꯕꯅꯤ ꯅꯣꯏꯁꯨ ꯌꯦꯡꯉꯣ ꯑ ꯍꯌꯦꯡ ꯉꯁꯤ ꯇꯨꯌꯦꯦꯜꯞ ꯊꯥꯔꯇꯤꯗ ꯁ꯭ꯄꯦꯟ ꯂꯩꯕꯅꯦ ꯑꯗꯨꯒ ꯐꯣꯔ ꯊꯥꯔꯇꯤꯗ ꯄꯣꯔꯇꯨꯒꯜꯒ ꯀ꯭ꯔꯣꯁꯤꯌꯥ
ꯗꯤ ꯀꯩ ꯏꯟꯇ꯭ꯔꯦꯁ ꯅꯗꯤ
ꯑꯗꯨꯗꯤ ꯅꯪꯅ ꯄꯥꯝꯕ ꯄ꯭ꯂꯦꯌꯔ ꯑꯃꯗꯤ ꯂꯩꯔꯕꯝꯅꯤꯅ
ꯐꯨꯠꯕꯣꯜ ꯌꯦꯡꯕꯗ ꯇꯨꯝꯅꯤꯡꯕꯅ ꯇꯨꯝꯅꯤꯡꯕꯅ ꯇꯨꯝꯅꯤꯡꯗ꯭ꯔꯁꯨ ꯇꯨꯝꯅꯤꯡꯕ ꯐꯥꯎꯔꯅꯤ
ꯑꯗꯨ ꯅꯪꯅ ꯄꯥꯝꯕ ꯀꯟꯇ꯭ꯔꯤ ꯅꯠꯇ꯭ꯔꯒꯅ ꯄ꯭ꯂꯦꯌꯔ ꯑꯃꯗꯤ ꯂꯩꯔꯝꯅꯦꯕ
ꯀꯔꯤꯁꯨꯨ ꯂꯩꯏꯗꯤꯦ ꯐꯨꯠ ꯕꯣꯜ ꯍꯥꯏꯕꯗꯤ ꯀꯔꯤꯁꯨ ꯏꯟꯇꯔꯦꯁ ꯂꯩꯇꯦ ꯑꯩꯗꯤ
ꯎ ꯅꯠꯇꯦ ꯅꯪꯅ ꯄꯥꯝꯕ ꯍꯥꯏꯕ ꯄ꯭ꯂꯦꯌꯔ ꯑꯦꯛꯖꯥꯝꯄꯜ ꯅꯪ ꯁꯤ ꯀꯩ ꯍꯥꯏꯇꯥꯔꯦ ꯃꯤꯦꯁꯤꯅ ꯀꯦꯟ ꯔꯣꯅꯥꯜꯗꯣ
ꯌꯦꯡꯗꯕꯅꯤ ꯅꯔꯁꯍꯥꯛꯁꯨ ꯈꯥꯡꯗꯦ ꯃꯃꯤꯡꯁꯨ ꯃꯃꯤꯡ ꯐꯥꯎꯕ ꯈꯥꯡꯗꯦ ꯍꯥꯏꯗꯤ
ꯎꯝ
ꯇꯥꯕꯗꯤ ꯇꯏ
ꯎꯝ ꯎꯝ ꯑꯦ ꯈꯪ
ꯃꯥꯅ ꯃꯥꯅꯤ ꯃꯥꯅ ꯃꯥꯅꯤ ꯍꯥꯏꯕꯗꯨ ꯁꯥꯛ ꯐꯥꯎꯕ ꯈꯪꯗꯦ
ꯃꯁꯛ ꯎꯕꯗ ꯈꯪꯒꯅꯤꯅ
ꯅꯪ ꯌꯦꯡꯒ ꯄꯥꯎ ꯄꯤꯔꯛꯑꯣꯀꯣ
ꯊꯀꯦ ꯊꯦ ꯊꯀꯦ
ꯐꯖꯅ ꯌꯦꯡꯔꯒ ꯐꯖꯅ ꯄꯥꯎ ꯄꯤꯌꯨ
ꯄꯤꯒꯦ ꯄꯤꯒꯦ ꯑꯩ ꯏꯍꯥ ꯅꯨꯡꯉꯥꯏꯗ ꯅꯨꯡꯁꯤꯠꯁꯦ ꯏꯪꯕꯒꯤ
ꯑꯩꯈꯣꯏ ꯔꯣꯝꯗꯗꯤ ꯁꯥꯕꯅ ꯂꯣꯏꯔꯦ
ꯏꯪꯉꯦ ꯌꯨꯝ ꯃꯊꯛꯇꯅꯤꯅ
ꯏꯪꯕ ꯃꯐꯝꯗ ꯂꯩ ꯅꯤꯡꯈ꯭ꯔꯦ ꯑꯩꯈꯣꯏꯁꯨ
ꯎꯝ ꯌꯨꯝ ꯃꯊꯛꯇꯅꯦꯅ ꯏꯪꯉꯤ ꯅꯨꯡꯁꯤꯠꯇ
ꯁꯣꯝ ꯔꯣꯝꯗꯗꯤ ꯁꯥꯕꯅ
ꯑꯦꯁꯤ ꯄꯥꯜꯂꯣꯅ
ꯑꯦꯁꯤ ꯄꯥꯟꯅꯤꯡꯉꯥꯏ ꯄꯩꯁꯥ ꯂꯩꯇꯦ ꯐꯦꯟ ꯈꯥꯛꯇ ꯊꯥꯔꯒ ꯂꯩꯕꯅꯤ
ꯀꯨꯂꯔꯁꯨ ꯂꯧꯕ ꯌꯥꯏꯅ ꯀꯨꯂꯔꯒꯨꯝꯕ
ꯍꯣꯏ ꯀꯨꯂꯔꯗꯤ ꯂꯩꯗꯤ ꯂꯩꯕꯅꯤ
ꯎꯝ ꯀꯨꯂꯔꯗꯤ ꯀꯨꯂꯔꯗꯤ ꯃꯃꯜ ꯈꯔ ꯍꯣꯡꯂꯝꯅꯤ
ꯍꯣꯡꯕꯁꯨ ꯂꯩ ꯇꯥꯡꯕꯁꯨ ꯂꯩ
ꯎꯝ ꯑꯗꯨꯒꯨꯝꯕ
ꯅꯊꯟꯇꯥꯔꯥ ꯅꯪ ꯀꯅꯥ ꯀꯅꯥ ꯂꯩꯕ꯭ꯔꯥ
ꯑ ꯏꯊꯟꯇꯅꯦ ꯌꯨꯝ ꯃꯊꯛꯇꯅꯦ